ꯑꯥ ꯍꯦ ꯍꯦ ꯍꯥꯥ
ꯑꯗꯨꯝ ꯂꯩꯌꯦ ꯐꯝꯔꯒ
ꯑꯣ ꯅꯨꯡꯉꯥꯏ ꯌꯥꯝꯃꯅꯤꯍꯦ ꯅꯣꯏꯗꯤ
ꯍꯣꯏ ꯅꯨꯡꯉꯥꯏꯌꯦ
ꯍꯨꯏꯕꯨ ꯅꯨꯡꯁꯤꯕ꯭ꯔꯥ ꯅꯪꯒꯤ
ꯍꯨꯏꯔꯣ ꯎꯝ ꯍꯨꯏꯗꯤ ꯄꯥꯝꯗꯦ
ꯍꯧꯗꯣꯡꯗꯤ
ꯍꯣꯗꯣꯡꯁꯨ ꯄꯥꯝꯗꯦ
ꯀꯩꯒꯤꯔꯣ
ꯃꯤ ꯌꯥꯝ ꯄꯥꯝꯕꯈꯩꯁꯨ ꯂꯩꯌꯦꯀꯣ
ꯎꯝ
ꯑꯩ ꯄꯥꯝꯗꯦ ꯍꯨꯏꯗꯨ ꯁꯨꯄꯥꯝ ꯄꯥꯝꯗꯦ
ꯎꯝ ꯑꯗꯨ ꯅꯣꯏꯗꯤ ꯀꯔꯤ ꯌꯣꯛꯄ꯭ꯔꯥ
ꯑꯈꯣꯏꯗꯣ
ꯎꯝ
ꯑꯈꯣꯏꯗꯣ ꯑꯥ ꯍꯨꯏꯗꯤ ꯍꯥꯟꯅ ꯌꯣꯛꯂꯝꯃꯦꯕ ꯑꯗꯨꯝ ꯁꯤꯕ ꯑꯗꯣ ꯍꯧꯖꯤꯛꯇꯤ ꯌꯣꯛꯇ꯭ꯔꯦ ꯀ꯭ꯔꯤꯁꯨ
ꯑꯣ ꯍꯨꯏꯁꯤꯀꯣ ꯀꯅꯥꯅ ꯂꯩꯕ꯭ꯔꯥ ꯌꯣꯛꯅꯤꯡꯉꯦ
ꯑꯈꯣꯏ ꯏꯃꯨꯡꯗꯔꯣ
ꯎꯝ
ꯏꯌꯥꯝꯕ
ꯑꯣ ꯃꯥꯀꯣ ꯁꯨꯃꯥꯏꯅ ꯍꯪꯉꯨꯀꯣ ꯃꯉꯣꯟꯗꯀꯣ
ꯎꯝ
ꯏꯌꯥꯝꯕ ꯅꯪ ꯍꯥꯟꯅ ꯍꯨꯏ ꯍꯣꯔꯥꯟꯕ ꯂꯩꯕ꯭ꯔ ꯍꯤ ꯍꯤ ꯍꯤ
ꯍꯨꯏ ꯍꯨꯔꯥꯜꯂꯗꯤ ꯍꯨꯏ ꯌꯣꯛꯄ꯭ꯔ
ꯍꯨꯏ ꯍꯨꯔꯥꯟꯈ꯭ꯔꯗꯤ ꯍꯥꯟꯅꯀꯣ ꯍꯦ ꯍꯦ ꯑꯗꯨꯗꯤ ꯌꯣꯛꯄ ꯉꯝꯗꯕꯅꯦ ꯌꯣꯛꯑꯁꯨ ꯑꯗꯨꯝ ꯁꯤꯌꯦ
ꯅꯣꯏꯗꯤ ꯌꯣꯛꯄ꯭ꯔꯥ
ꯍꯣꯏ ꯌꯣꯛꯑꯦ
ꯅꯪꯅ ꯌꯣꯛꯄ
ꯑꯩ ꯅꯠꯇꯦꯗ ꯑꯩꯈꯣꯏ ꯏꯃꯥ ꯏꯄꯥ ꯃꯣꯏꯅ ꯂꯩꯕꯤꯕꯅꯦ ꯅꯣꯏ ꯏꯆꯤꯟ ꯏꯅꯥꯎ ꯀꯌꯥꯔꯣ
ꯑꯩꯈꯣꯏꯗꯣ ꯑꯍꯨꯝ
ꯑꯣ ꯃꯤ ꯌꯥꯝꯗꯦꯅꯦ
ꯌꯥꯝꯗꯦ
ꯆꯞ ꯆꯥꯔꯦ
ꯑꯗꯨꯁꯨ ꯌꯨꯝ ꯄꯥꯟꯈ꯭ꯔꯦ
ꯅꯪ ꯂꯥꯁ ꯑꯇꯣꯝꯕꯤ
ꯎꯝ
ꯑꯦꯁ ꯅꯤꯡꯉꯥꯏꯗꯤ ꯀꯜꯂꯕꯅꯤꯍꯦ
ꯍꯦ ꯍꯦ
ꯑꯇꯣꯝꯕꯤꯗꯣ ꯀ ꯍꯝꯝ
ꯁꯤ ꯅꯤꯉꯥꯏ ꯀꯟꯕꯅꯤꯀꯣ ꯑꯗꯨꯒ ꯍꯧꯒꯠ ꯅꯠꯇꯦ ꯑꯩ ꯃꯈꯥꯗ ꯅꯨꯄꯤ ꯑꯃ ꯂꯩ
ꯑꯥ
ꯅꯪꯁꯦ ꯊꯦꯡꯅꯁꯨ ꯍꯧꯒꯠꯂꯝꯃꯅꯤꯕ
ꯑ ꯑꯩ ꯍꯧꯒꯠꯕꯗꯤ ꯌꯥꯝ ꯊꯦꯡꯉꯦ ꯑꯗꯨꯒꯤꯅꯤ ꯑꯩ ꯑꯥꯔꯖꯦꯟꯇꯤꯅꯥꯒꯤ ꯕꯣꯜ ꯁꯨꯛꯌꯦꯡ ꯌꯦꯡꯕ ꯐꯪꯗꯕꯗꯣ
ꯑꯗꯨꯅꯦꯕ ꯅꯪꯁꯤ ꯗ꯭ꯔꯃꯥ ꯌꯦꯡꯉ ꯇꯨꯝꯕ ꯉꯝꯗ꯭ꯔꯤꯕꯥ
ꯎꯝ ꯗ꯭ꯔꯃꯥ ꯅꯪꯁꯨ ꯌꯦꯡꯕ꯭ꯔꯥ
ꯃꯔꯛ ꯃꯔꯛꯇꯗꯤ ꯕꯣꯜ ꯐꯥꯎ ꯌꯦꯡꯅꯤꯡꯗ꯭ꯔꯦꯕꯀꯣ ꯗ꯭ꯔꯃꯥ ꯌꯦꯡꯕꯅꯤꯅ
ꯑꯣ ꯅꯪꯁꯨ ꯑꯗꯨꯃꯥꯏꯅ ꯇꯧꯕ꯭ꯔꯥ
ꯍꯍ ꯅꯠꯇꯦꯗ
ꯐꯨꯠꯕꯣꯜꯂꯔꯗꯨꯗ ꯍꯍꯍ ꯑꯩꯗꯤ ꯐꯨꯠꯕꯣꯜꯂꯥꯔꯅꯤꯅ ꯌꯥꯗꯦ ꯑꯗꯨ ꯌꯨꯇ꯭ꯌꯨꯞꯀꯨꯝꯕꯗ ꯀꯩꯅꯣ ꯆꯥꯏꯅꯤꯁꯀꯤꯒꯨꯝꯕ ꯗ꯭ꯔꯃꯥ ꯂꯩꯅ ꯈꯪꯕ꯭ꯔ ꯍꯜꯂꯣ
ꯀꯔꯤ
ꯇꯥꯏ ꯇꯥꯏꯌꯦ ꯇꯥꯏ ꯌꯨꯇ꯭ꯌꯨꯨꯞꯇ ꯆꯥꯏꯅꯤꯁꯀꯤ ꯗ꯭ꯔꯃꯥ ꯂꯩꯅ
ꯎꯝ ꯂꯩꯌꯦꯦ
ꯑꯗꯨꯒꯨꯝꯕꯗꯤ ꯑꯗꯨꯝ ꯌꯦꯡꯉꯦ
ꯅꯪ ꯅꯪꯔꯣ ꯅꯨꯡꯉꯥꯏꯕ꯭ꯔꯥ
ꯍꯣꯏ ꯌꯦꯡꯕ ꯅꯨꯡꯉꯥꯏꯗ ꯑꯗꯨꯝ
ꯀꯨꯏꯔꯁꯨ ꯑꯗꯨꯝ ꯂꯣꯢ ꯂꯣꯏꯕ ꯐꯥꯎꯕ ꯌꯦꯡꯕ꯭ꯔꯥ
ꯍꯣꯏꯅꯦ
ꯌꯥꯏꯅꯦ ꯅ
ꯍꯣꯏꯅꯦ ꯕꯣꯁꯅ ꯍꯥꯏꯕꯅꯤꯅꯥ
ꯄꯨꯟꯕ ꯌꯥꯏ
ꯀꯣꯏꯔꯛꯑꯣ ꯑꯩꯈꯣꯏꯗ ꯑꯩꯅ ꯀꯣꯏꯔꯛ ꯑꯣꯔꯥ ꯅꯪꯅ ꯀꯣꯏꯔꯛ ꯀꯦꯔꯥ ꯁꯤꯡꯖꯨ ꯁꯤꯡꯖꯨ ꯆꯥꯅꯤꯡꯕ꯭ꯔꯥ
ꯑꯅꯨ ꯀꯔꯤꯅꯣ ꯅꯨꯄꯤꯅ ꯁꯤꯡꯖꯨ ꯆꯥꯅꯤꯡꯗ꯭ꯔꯗꯤ
ꯑꯁ ꯑꯩꯁꯨꯅꯤ ꯁꯤꯡꯖꯨ ꯌꯥꯝ ꯄꯥꯝꯃꯦ ꯑꯩꯗꯤꯀꯣ ꯀꯦꯛ ꯀꯨꯝꯕ ꯎꯝ
ꯑꯩꯈꯣꯏꯗꯤ ꯕꯣꯜ ꯌꯦꯡꯕꯗꯣ ꯑꯗꯨꯝ ꯆꯥꯏꯕ ꯑꯩꯈꯣꯏ ꯌꯨꯝꯗ
ꯑꯁ ꯅꯨꯡꯉꯥꯏꯔꯅꯤ ꯍꯦ ꯃꯤ ꯌꯥꯝꯃꯒ ꯌꯦꯡꯕꯁꯤ ꯌꯥꯝ ꯅꯨꯡꯉꯥꯏ
ꯃꯤ ꯌꯥꯝꯃꯜꯂꯁꯨ ꯅꯨꯡꯉꯥꯏꯇꯦ
ꯌꯥꯝꯃꯜꯂꯁꯨ ꯅꯨꯡꯉꯥꯏꯇꯦ
ꯑꯗꯨꯝ ꯑꯩꯈꯣꯏ ꯁꯞꯄꯣꯔꯠ ꯇꯧꯕ ꯃꯁꯦꯟ ꯌꯦꯡ ꯌꯦꯡꯕꯅ ꯅꯨꯡꯉꯥꯏꯌꯦ
ꯇꯠ ꯍꯦꯍꯦꯍꯦꯍꯦ ꯑꯣꯄꯣꯅꯦꯟꯖꯨ ꯌꯥꯎꯗꯧꯕꯅꯤ ꯑꯅꯤꯃꯛ ꯈꯠ ꯅꯥꯔꯒ ꯌꯦꯡꯅꯕꯅꯤꯅ ꯑꯩꯗꯤ ꯑꯁ ꯈꯪꯗ꯭ꯔꯦꯗ ꯑꯩꯈꯣꯏꯗꯤ ꯌꯦꯡꯕ ꯌꯥ ꯃꯤ ꯌꯥꯎꯗꯕ ꯍꯦꯡꯕꯅꯤꯅꯀꯣ ꯀ꯭ꯔꯤ ꯍꯥꯏꯕ ꯇꯥꯕꯔ꯭ꯣ
ꯗꯤ ꯑꯩꯗꯤ ꯄꯣꯠ
ꯍꯥꯥ
ꯑꯩꯅ ꯉꯥꯡꯕ
ꯇꯥꯈ꯭ꯔꯦ ꯑꯃꯨꯛ ꯍꯧꯖꯤꯛꯇꯤ ꯅꯪ ꯀꯣꯔꯤꯌꯥꯕꯨ ꯁꯞꯄ꯭ꯔꯣꯠ ꯇꯧꯗ꯭ꯔꯣ
ꯇꯧꯗꯦ ꯃꯣꯏ ꯍꯩꯕ꯭ꯔꯣ ꯃꯣꯏꯁꯥꯅꯕ ꯑꯩ ꯁꯨꯌꯦꯡ ꯌꯦꯡꯗ꯭ꯔꯦ
ꯑꯗꯨꯝ ꯌꯥꯏꯗ
ꯃꯣꯏ ꯅꯍꯥꯟ ꯑꯃꯔꯛꯇꯤ ꯉꯝꯗꯕꯒꯨꯝ ꯇꯧ ꯇꯧꯋꯦꯅ
ꯃꯣꯏ ꯑꯃꯗꯤ ꯁꯤꯈ꯭ꯔꯕꯅꯤ
ꯑꯗꯨ ꯁꯤꯔꯒ ꯀꯃꯥꯏꯅ ꯃꯣꯏ ꯐꯥꯏꯅꯦꯜ ꯀꯥꯒꯦꯔꯅꯦ
ꯍꯟꯗꯛ ꯃꯣꯏ ꯄꯨꯜ ꯇꯤꯝ ꯃꯔꯤ ꯂꯩꯅ
ꯎꯝ
ꯑꯗꯨꯗ ꯑꯍꯨꯝ ꯑꯍꯨꯝ ꯂꯧꯅꯦꯕ ꯑꯃ ꯑꯃꯗꯤ ꯁꯤꯕ ꯇꯥꯔꯦ ꯄꯣꯕ ꯑꯗꯨꯒꯤ ꯑꯍꯨꯝꯗꯤ ꯀꯥꯔꯅꯤ ꯔꯥꯎꯟ ꯊꯥꯔꯇꯤ ꯇꯨ ꯔꯥꯎꯟ ꯑꯣꯐ ꯊꯥꯔꯇꯤ ꯇꯨꯒꯤ ꯀꯣ
ꯃꯣꯏꯗꯣ
ꯎꯝ ꯔꯥꯎꯟ ꯑꯣꯐ ꯊꯥꯔꯇꯤ ꯇꯨ ꯀꯥꯔꯅꯤ ꯑꯗꯨꯒ ꯑꯗꯨ ꯃꯈꯥꯗ ꯔꯥꯎꯟ ꯁꯤꯛꯁ꯭ꯇꯤꯟ ꯇꯥꯔꯅꯤ ꯑꯗꯨ ꯅꯣꯛ ꯑꯥꯎꯠ ꯁ꯭ꯇꯦꯠꯁꯅꯦ ꯑꯗꯨꯗꯗꯤ ꯁꯤꯕ ꯄꯣꯈ꯭ꯔꯥꯗꯤ ꯑꯗꯨꯝ ꯀꯤꯛ ꯑꯥꯎꯠ ꯀꯤꯛ ꯑꯥꯎꯠ
ꯀꯣꯔꯤꯌꯥꯈꯣꯏꯗꯤ ꯈꯪꯗꯦ ꯍꯥꯏꯕ꯭ꯔꯥ ꯍꯥꯏꯇꯕ꯭ꯔꯥ
ꯑꯗꯨ ꯑꯗꯨꯝ ꯌꯥꯕꯗꯤ ꯌꯥꯏꯌꯦ ꯑꯗꯨ ꯃꯣꯏꯖꯤ ꯁꯤꯃꯤꯒꯨꯝꯕ ꯀꯥꯅꯤꯡꯉꯥꯏꯗꯤ ꯊꯥꯖꯗꯦꯗ
ꯎꯝ ꯀꯅꯥꯅ ꯀꯅꯥꯅ ꯉꯝꯒꯗꯧꯕ ꯃꯥꯟꯕ꯭ꯔꯥ
ꯑꯁ ꯑꯗꯨꯕꯨꯗꯤ ꯇꯝꯕ ꯉꯝꯗꯦꯗ
ꯑꯗꯨ ꯌꯦꯡꯕ ꯀꯥꯟꯗ ꯑꯗꯨꯝ ꯈꯪꯗꯕ꯭ꯔꯥ
ꯐꯖꯕꯁꯤ ꯑ ꯇꯤꯝ ꯌꯥꯝ ꯂꯩꯌꯦꯕꯀꯣ ꯑꯗꯨꯒ ꯉꯝꯒꯗꯧꯕ ꯍꯧꯖꯤꯛ ꯁꯥꯟꯅꯕ ꯃꯑꯣꯡꯁꯦ ꯍꯥꯏꯕꯤꯌꯨꯔꯥ ꯑꯥꯔꯖꯦꯟꯇꯤꯅꯥꯁꯨ ꯌꯥꯏꯀꯣ
ꯎꯝ
ꯐ꯭ꯔꯥꯟꯁ ꯁꯨ ꯌꯥꯏꯀꯣ
ꯎꯝ
ꯖꯄꯥꯟꯁꯨ ꯌꯥꯏ ꯀꯣ
ꯖꯄꯥꯟ
ꯑꯥ
ꯁ꯭ꯄꯦꯟ ꯈꯣꯏꯗꯤ
ꯁꯄꯦꯟꯁꯨ ꯌꯥꯏ ꯁꯄꯦꯟꯁꯨ ꯀꯥꯅꯤ ꯑꯗꯨ ꯆꯝꯄꯤꯌꯟ ꯂꯧꯕꯗꯤ ꯈꯔ ꯋꯥꯅꯤ
ꯀꯩꯒꯦ ꯃꯣꯏꯗꯨ ꯂꯧꯈ꯭ꯔꯕ꯭ꯔꯥ
ꯑꯃꯔꯛ ꯂꯧꯈ꯭ꯔꯦ
ꯑꯥ
ꯇꯨ ꯊꯥꯎꯖꯟ ꯇꯦꯟꯗꯀꯣ
ꯎꯝ ꯑꯩꯁꯨ ꯐ꯭ꯔꯥꯟꯁ ꯀ ꯑꯥꯔꯖꯦꯟꯇꯤꯅꯥꯅ ꯁꯅꯥꯒꯗꯧ ꯃꯥꯜꯂꯤ
ꯃꯣꯏꯁꯤꯅꯥ ꯃꯑꯣꯡꯁꯦ ꯑꯦ ꯇꯦꯛꯀꯤꯡ ꯐꯥꯏꯕ
ꯍꯣꯏ
ꯕꯣꯗꯤ ꯀꯣꯜꯅ ꯉꯝꯕꯅꯤꯅꯀꯣ
ꯕ꯭ꯔꯥꯖꯤꯜ ꯈꯣꯏꯗꯤ
ꯕ꯭ꯔꯥꯖꯤꯜꯁꯨ ꯑꯗꯨꯝ ꯌꯥꯏ ꯑꯗꯣ ꯆꯝꯄꯤꯌꯟꯗꯤ ꯂꯧꯕ ꯉꯝꯃꯣꯏ ꯖꯄꯥꯟ ꯐꯥꯎ ꯉꯝꯗꯕꯤꯗꯃꯣꯏ
ꯅ ꯑ ꯖ- ꯖꯄꯥꯟꯒ ꯕ꯭ꯔꯥꯖꯤꯜꯗꯣ ꯁꯥꯟꯅꯕ꯭ꯔꯥ
ꯎꯝ ꯏꯟꯇꯔꯅꯦꯁꯅꯦꯜ ꯐ꯭ꯔꯦꯟꯂꯤ ꯃꯦꯠꯁ ꯂꯩꯌꯦꯅ ꯋꯥꯔꯜ ꯀꯞꯀꯤ ꯃꯃꯥꯡꯗ
ꯑꯥ
ꯑꯗꯨꯗ ꯖꯄꯥꯟꯕꯨ ꯕ꯭ꯔꯥꯖꯤꯜ ꯉꯝꯗꯦ ꯏꯁꯄꯦꯟꯁꯨ ꯖꯄꯥꯟꯕꯨ ꯉꯝꯗꯦ ꯏꯪꯂꯦꯟꯁꯨ ꯉꯝꯗꯦ
ꯑ ꯖꯄꯥꯟꯅ ꯑꯗꯨꯝ ꯉꯝꯕ꯭ꯔꯥ
ꯖꯞ
ꯑꯗꯨꯀꯥꯟꯗꯗꯤ ꯃꯣꯏ ꯃꯤ ꯋꯥꯏꯕ ꯑꯣꯏꯔꯝꯅꯤꯗ
ꯍꯣꯏ ꯑꯗꯨꯁꯨ ꯑꯣꯏꯔꯝꯕꯁꯨ ꯌꯥꯏ ꯑꯗꯣ ꯑꯩꯁꯨ ꯍꯥꯏꯗꯤ ꯄ꯭ꯔꯣꯐꯦꯁ ꯅꯦꯜ ꯉꯥꯛꯇꯅꯤꯅꯀꯣ ꯁꯥꯅꯕꯗꯤ ꯁꯤ ꯗꯤ ꯑꯗꯨꯝ ꯏꯂꯥꯏ ꯂꯥꯏꯅꯗꯤ ꯉꯝꯕ ꯋꯥꯏꯌꯦꯕꯀꯣ ꯇꯤꯝ ꯃꯥ ꯀꯜꯂꯗꯤ ꯑꯣꯄꯣꯅꯦꯟꯁꯨ ꯑꯃꯨꯛ ꯀꯜꯂꯦꯕ ꯃꯣꯏ ꯖꯄꯥꯟ ꯈꯣꯏꯗꯤ ꯇꯨ ꯊꯥꯎꯖꯟ ꯐꯤꯐꯇꯤ ꯐꯥꯎ ꯐꯨꯠꯕꯣꯜꯒꯤ ꯄ꯭ꯔꯣꯖꯦꯛ ꯄꯨꯊꯣꯛꯄꯅꯦ ꯆꯝꯄꯤꯌꯟ ꯂꯧꯗꯗꯤ ꯌꯥꯗꯦꯅꯀꯣ
ꯂꯧꯗ꯭ꯔꯗꯤ ꯂꯧꯗ꯭ꯔꯗꯤ
ꯂꯧꯗ꯭ꯔꯗꯤ ꯑꯩꯈꯣꯏ ꯏꯟꯗꯤꯌꯥ ꯑꯩ ꯀꯦꯞꯇꯦꯟ ꯑꯣꯏꯔꯦ
ꯑꯩꯈꯣꯏ ꯏꯟꯗꯤꯌꯥꯈꯣꯏ ꯌꯥꯎꯔꯗꯤ ꯀꯌꯥ ꯅꯨꯡꯉꯥꯏꯅꯤ
ꯑꯦꯁ ꯒꯣꯜ ꯃꯁꯤꯡꯁꯤꯗꯤ ꯐꯖꯔꯅꯤ ꯄꯣꯄꯨꯂꯦꯁꯟ ꯋꯥꯡꯕꯅꯤꯅ ꯑꯩꯈꯣꯏꯅ ꯆꯥꯒꯗꯧꯕ ꯒꯣꯜ ꯃꯁꯤꯡꯁꯤꯗꯤ
ꯑꯩꯈꯣꯏꯁꯨ ꯑꯗꯨꯝ ꯍꯩꯕ ꯈꯟꯒꯅꯤꯅ ꯏꯟꯗꯤꯌꯥ ꯑꯗꯨꯛ ꯆꯥꯎꯕꯗꯨꯕꯨ
ꯑꯗꯨꯅꯦ ꯑꯗꯨ ꯑꯁꯦꯡꯕꯗꯤ ꯊꯋꯥꯏ ꯆꯪꯗꯕꯀꯣ ꯃꯤꯁꯤꯡꯁꯦ ꯏꯟꯗꯤꯌꯥ ꯃꯤꯁꯤꯡꯁꯦ ꯐꯨꯠꯕꯣꯜꯗꯗꯤ ꯀ꯭ꯔꯤꯀꯦꯠꯇꯗꯤ ꯄꯩꯁꯥ ꯌꯥꯝ ꯌꯥꯝ ꯊꯥꯔꯛꯑꯒ ꯁꯨꯃꯥꯏꯅ ꯇꯧꯕꯤꯑꯦꯅ ꯃꯣꯏꯅꯁꯨ ꯏꯟꯇꯔꯦꯁ ꯌꯥꯎꯗꯕꯒꯤꯅꯤꯗ
ꯑ ꯀꯩꯅꯣꯡꯃ ꯍꯪꯈꯤꯅꯦ ꯑꯗꯨ ꯏꯟꯗꯤꯌꯥꯈꯣꯏꯅ ꯀ꯭ꯔꯤꯀꯦꯠ ꯁꯥꯟꯅꯕꯗꯨ
ꯎꯝ
ꯑꯥ ꯋꯥꯔꯜꯒꯤꯁꯨ ꯁꯥꯟꯅꯕ꯭ꯔ
ꯀ꯭ꯔꯤꯀꯦꯠꯔꯣ
ꯍꯣꯏ ꯏꯟꯗꯤꯌꯥ ꯉꯥꯛꯇ ꯁꯥꯟꯅꯕ꯭ꯔ ꯅꯠꯇ꯭ꯔꯒ
ꯅꯠꯇꯦ ꯋꯥꯔꯜ ꯀꯞ ꯂꯩꯌꯦ ꯀ꯭ꯔꯤꯀꯦꯠꯁꯨ
ꯍꯣꯏ ꯑꯗꯨ ꯉꯝꯕ꯭ꯔꯥ ꯏꯟꯗꯤꯌꯥ ꯈꯣꯏ
ꯍꯣꯏ ꯏꯟꯗꯤꯌꯥꯗꯤ ꯀ꯭ꯔꯤꯀꯦꯠꯇꯇꯤ ꯃꯔꯤꯔꯥ ꯁꯨꯈ꯭ꯔꯕꯅꯤ ꯋꯥꯔꯜ ꯆꯦꯝꯄꯤꯌꯟ ꯀꯣ
ꯑ ꯌꯥꯏꯅ ꯑꯗꯨꯅꯤꯌꯦ ꯑꯩꯗꯤ ꯏꯟꯗꯤꯌꯥꯗ ꯉꯛꯇꯔ ꯍꯥꯏꯔꯒ
ꯅꯠꯇꯦ ꯅꯠꯇꯦ ꯑꯗꯨꯝ ꯋꯥꯔꯜ ꯀꯞ ꯂꯩꯕꯅꯤ ꯀ꯭ꯔꯤꯛꯀꯦꯠꯁꯨ
ꯎꯝ
ꯑꯗꯨꯒ ꯏꯟꯗꯤꯌꯥꯒꯤ ꯀꯥꯞꯁꯨ ꯂꯩꯕꯀꯣ
ꯏꯟꯗꯤꯌꯥꯒꯤ ꯀꯞ ꯑꯣ ꯀ꯭ꯔꯤꯀꯦꯠꯇꯣ
ꯍꯣꯏ ꯑꯥꯏ ꯇꯤ ꯁꯤ ꯑꯥꯏ ꯁꯤ ꯁꯤ ꯑꯗꯨꯒꯨꯝꯕꯀꯣ ꯏꯟꯗꯤꯌꯥ ꯀ꯭ꯔꯤꯀꯦ ꯀ꯭ꯔꯤꯀꯦꯠ ꯆꯝꯄꯤꯌꯟ ꯑꯗꯨꯕꯨꯗꯤ ꯏꯟꯗꯤꯌꯥ ꯃꯅꯨꯡꯗꯁꯨ ꯀ꯭ꯂꯕ ꯌꯥꯝ ꯊꯣꯛꯑꯦꯕ ꯑꯗꯨꯅ ꯁꯥꯟꯅꯕ ꯄꯣꯠꯅꯦ ꯎꯝ ꯍꯧꯖꯤꯛ ꯏꯟꯗꯤꯌꯥꯟ ꯁꯨꯄꯔ ꯂꯤꯒꯒꯨꯝꯕ ꯈꯪꯉꯤꯅ
ꯎꯝ
ꯑꯗꯨꯗ ꯏꯟꯗꯤꯌꯥ ꯑꯝ ꯍꯧꯖꯤꯛ ꯅꯣꯔꯠ ꯏꯁ ꯑꯦꯞ ꯁꯤ ꯀꯦꯔꯦꯂꯥ ꯄ꯭ꯂꯥꯁꯇꯔ ꯆꯦꯟꯅꯥꯏ ꯑꯦꯟ ꯑꯦꯐ ꯁꯤ ꯁꯨꯃꯥꯏꯅ ꯁꯕꯒꯨꯝꯕꯀꯣ
ꯎꯝ
ꯀ꯭ꯔꯤꯀꯦꯠꯇꯁꯨ ꯏꯟꯗꯤꯌꯥꯒꯤ ꯂꯩꯌꯦꯕ ꯏꯟꯗꯤꯌꯥꯟ ꯁꯨꯄ꯭ꯔꯂꯤꯛ
ꯅꯪꯁꯨ ꯀ꯭ꯔꯤꯀꯦꯠ ꯁꯅꯥꯕ ꯆꯠꯄ ꯌꯥꯗ꯭ꯔꯥ
ꯑꯁ ꯑꯗꯨꯗꯤ ꯃꯌꯥꯡꯅ ꯁꯅꯥ ꯄꯣꯠꯅꯦꯍꯦ ꯀ꯭ꯔꯤꯀꯦꯠ ꯇꯤ ꯄꯥꯝ ꯄꯥꯝꯅꯩ ꯑꯗꯨ ꯁꯅꯥꯗꯕꯤ ꯐꯨꯠꯕꯣꯜ ꯁꯥꯞꯁꯇꯤꯇꯨꯠ ꯂꯦꯞ ꯄꯅ ꯅꯨꯡꯉꯥꯏꯅꯤꯅꯦ ꯍꯦꯟꯅ ꯍꯦꯍꯦꯍꯦ